ꯍꯜꯂꯣ
ꯍ
ꯇꯔꯕꯣ
ꯑ
ꯃꯩꯇꯩꯂꯣꯟ ꯈꯛꯇ ꯅꯠꯇ꯭ꯔꯗꯤ ꯌꯥꯅꯤꯀꯣ ꯁꯤꯗꯗꯤ ꯎ
ꯍꯗ ꯌꯥꯕ꯭ꯔꯥ
ꯑꯇꯣꯞꯄ ꯋꯥꯗꯤ ꯑꯗꯨꯝ ꯍꯥꯏꯅꯤꯡꯅꯤꯡꯕ ꯍꯥꯏꯕ ꯌꯥꯏ꯫
ꯅꯣꯛꯅꯤꯡꯕꯅ ꯁꯤꯒꯦ ꯇꯧꯔꯦ ꯑꯩ꯫
ꯑ ꯁꯨꯃꯥꯏꯅ ꯑꯩꯁꯨ ꯅꯍꯥꯟ ꯏꯆꯦꯒ ꯀꯣꯜ ꯇꯧꯔꯒ ꯅꯣꯛꯄꯗ ꯁꯤꯔꯕꯅꯤ꯫ ꯑꯗꯨ ꯑꯩꯗꯤ ꯉꯁꯤꯗꯤ ꯑꯗꯨꯃꯥꯏꯅ ꯀꯣꯜ ꯇꯧꯈ꯭ꯔꯕꯒꯤ꯫ ꯈ꯭ꯔꯥ ꯐꯥꯔꯦ ꯅꯪꯗꯤ ꯐꯥꯁ ꯇꯥꯏ
ꯑꯩꯗꯣ ꯁꯤꯒꯗꯧꯔꯦ꯫
ꯑꯈꯣꯏꯗꯤ ꯈꯔ ꯁꯤꯁꯦ ꯀꯔꯤꯁꯨ ꯍꯟꯗ꯭ꯔꯦꯗ ꯍꯧꯖꯤꯛꯇꯤ꯫
ꯐꯔꯦꯅꯦ ꯐꯔꯦꯅꯦ ꯑꯗꯨꯗꯤ꯫ ꯀꯦꯝ ꯑꯦꯁ꯫ ꯆꯥꯛ ꯆꯥꯗ꯭ꯔꯦ ꯄꯔꯟꯖꯤꯠ ꯀꯣꯜ ꯇꯧꯔꯛꯑꯦ꯫
ꯀꯣ ꯄꯥꯏꯍꯠꯈꯤꯅꯣ ꯀꯛꯊꯠꯄ ꯌꯥꯗꯦ ꯍꯧꯖꯤꯛ꯫
ꯑ ꯑꯗꯨꯗꯤ ꯄꯥꯏꯈꯠꯂꯔꯣ ꯆꯥꯛ ꯆꯥꯔꯦ ꯅꯪꯗꯤ꯫
ꯍꯣꯏꯗꯤ ꯆꯥꯗ꯭ꯔꯤꯗ ꯇꯦꯟ ꯊꯥꯔꯇꯤ ꯇꯥꯕꯗ ꯆꯥꯔꯅꯤ꯫
ꯀꯤꯝꯃꯦꯟ ꯁꯤꯟꯗꯨ ꯇꯧꯍꯟꯗꯣꯏꯅꯦ꯫
ꯑ ꯃꯕꯥꯅꯤꯕꯨ ꯇꯧꯍꯜꯂꯒ ꯑꯇꯣꯞꯄ ꯔꯨꯝꯗ ꯆꯠꯍꯜꯂꯨꯒꯣ꯫ ꯑꯗꯨꯒ ꯑꯗꯨꯝ ꯇꯧꯑꯣ꯫
ꯋꯥꯏꯅꯦ ꯑꯩꯁꯨ꯫
ꯃꯄꯅꯤꯕꯨꯁꯨ ꯇꯧꯍꯜꯂ ꯑꯩꯁꯨ ꯒ꯭ꯌꯥꯟ ꯇꯥꯗ꯭ꯔꯦꯕ ꯍꯧꯖꯤꯛ ꯐꯥꯎ꯫
ꯑꯩꯗꯤ ꯍꯩꯇꯕꯅꯦ ꯑꯍꯥꯡꯕ꯫
ꯎꯝ ꯍꯥꯏꯗꯔꯥꯁꯨ ꯑꯗꯨꯝ ꯍꯥꯏ ꯍꯥꯏꯕ꯫ ꯑꯗꯨ ꯃꯥꯅ ꯈꯪ ꯈꯪꯕ ꯋꯥ ꯈꯛꯇ ꯑꯗꯨꯝ ꯉꯥꯡꯕ ꯌꯥꯅꯤꯌꯦ ꯀꯔꯤꯁꯨ ꯇꯧꯗꯦ꯫
ꯍꯣꯏ ꯑꯅꯤꯕꯨ ꯑꯩ ꯍꯥꯏꯗꯣꯏꯅꯦ꯫
ꯎꯝ꯫ ꯅꯪꯒꯤꯗꯤ ꯑꯃ ꯇ꯭ꯔꯥꯟꯁꯀ꯭ꯔꯤꯞꯁꯟꯒꯤꯗꯣ ꯊꯣꯛꯇꯕ꯭ꯔꯥ꯫
ꯊꯣꯛꯇꯦ ꯅꯪ ꯏꯁꯀ꯭ꯔꯤꯟ ꯁꯣꯠ ꯊꯥꯔꯛꯄꯗꯣ ꯑꯩ ꯒ꯭ꯌꯥꯟ ꯇꯥꯗꯦꯕ꯫
ꯑꯣ ꯅꯪꯗꯤ ꯑꯩꯒꯤꯒꯨꯝꯅ ꯊꯣꯛꯇꯦ꯫
ꯎꯝ ꯊꯣꯛꯇꯦ ꯑꯩ ꯏꯀꯔꯤꯟꯁꯣꯠ ꯇꯧꯔꯛꯄꯗꯣ꯫
ꯑ ꯑꯩ ꯑꯩꯒ ꯅꯪꯒꯤꯒ ꯇꯣꯉꯥꯟꯅ ꯃꯥꯜꯂꯦꯗꯨꯅꯅꯤ꯫ ꯏꯆꯦ ꯍꯣꯏꯒꯤ ꯃꯅꯥ ꯃꯥꯜꯂꯦ ꯅꯣꯏꯒꯤ ꯅꯣꯏꯒꯤꯗꯤ ꯊꯨꯅꯤꯉꯥꯏ ꯃꯥꯜꯂꯦ ꯑꯩꯒꯤꯗꯤ ꯌꯥꯗ꯭ꯦꯔꯤꯕ꯫ ꯃꯣꯏꯗꯤ ꯃꯉꯥ ꯃꯉꯥ ꯈꯛꯇꯅꯦ ꯇꯥꯎꯕ꯫
ꯑꯦ ꯑꯁꯤꯒꯨꯝꯕ ꯋꯥꯔꯤ ꯑꯉꯥꯡꯕ ꯌꯥꯔꯤꯅꯤ ꯌꯥꯔꯔꯣꯏ ꯍꯥꯏꯕ ꯅꯠꯇ꯭ꯔꯣ꯫
ꯎꯝ ꯑꯩꯒꯤꯗꯤ ꯑꯣꯏꯒꯦꯔꯥ ꯑꯣꯏꯔꯔꯣꯏꯗ꯭ꯔꯥ ꯑꯣꯏꯕꯒꯤ ꯑꯗꯨꯝ ꯉꯥꯡꯈ꯭ꯔꯕꯅꯤ ꯁꯥꯎꯅꯤꯡꯈ꯭ꯔꯕꯒꯤ꯫
ꯑꯣ ꯑꯁꯤ ꯋꯥꯔꯤꯁꯤꯡꯁꯦ ꯇꯥꯗꯤ ꯇꯥꯔꯝꯅꯤꯀꯣ ꯃꯣꯏꯅ꯫
ꯑ ꯃꯣꯏ ꯇꯥꯕꯅꯦ ꯂꯣꯏꯅꯃꯛ꯫ ꯔꯦꯀꯣꯔꯗꯤꯡ ꯇꯧꯔꯒ ꯊꯥꯔꯛꯄꯅꯦ ꯒ꯭ꯔꯨꯞꯇ꯫
ꯑꯈꯣꯏ ꯑꯦꯔꯤꯛ ꯍꯣꯏ ꯑꯈꯣꯏ ꯑꯅꯤ꯫
ꯑꯩꯈꯣꯏꯒꯤꯗꯤ ꯊꯥꯔꯛꯇꯣꯏ ꯃꯥꯟꯗꯦꯗ ꯕꯦꯛꯒ꯭ꯔꯥꯎꯟ ꯅꯣꯏꯁꯀꯨꯝꯕ ꯇꯥꯎꯕ ꯌꯥꯗꯦ꯫
ꯈꯪꯗꯔꯦꯗ ꯎꯝ ꯀꯔꯤ ꯏꯁꯥꯡ꯫ ꯆꯥꯕ꯭ꯔꯣ ꯋꯥꯔꯤ ꯂꯩꯇꯕꯅꯤ ꯀꯣ꯫
ꯈꯪꯕꯔ ꯌꯦꯔꯨꯝꯒꯤ꯫ ꯁꯥ ꯊꯣꯡꯕꯤꯑꯦꯕ ꯑꯗꯣ ꯌꯦꯔꯨꯝꯗꯣ꯫ ꯍꯥꯟꯅ ꯐꯔꯥꯏ ꯇꯧꯊꯣꯛꯑꯦꯕ꯫
ꯑꯣ꯫
ꯂꯧꯗꯕꯤꯗ꯫
ꯎꯝ꯫
ꯐ꯭ꯔꯥꯏ ꯇꯧꯊꯣꯛꯑꯒ ꯈꯥꯃꯦꯟꯒ ꯑꯂꯨꯒ ꯍꯥꯞꯂꯒ ꯊꯣꯡꯕ ꯋꯥꯅꯤꯗ꯫ ꯑꯩꯁꯨ ꯐꯥ꯭ꯔꯁ ꯇꯥꯏꯝꯅꯤ ꯒꯌꯥꯟ ꯇꯥꯗꯦ ꯑꯣ ꯑꯗꯨꯝ ꯆꯥꯕꯗꯤ ꯌꯥꯏ ꯍꯥꯎꯗꯤ ꯍꯥꯎꯋꯦ ꯉꯁꯨ ꯉꯥ ꯑ ꯑꯗꯨꯗꯤꯃꯥꯅ ꯆꯥꯕ꯭ꯔꯥ
ꯍꯪꯗꯦ ꯍꯣꯏꯗꯤ
ꯂꯧꯔꯒ
ꯖꯠ ꯖꯥꯇꯤ ꯆꯥ ꯆꯥꯝꯅꯤꯗ ꯍꫭꯁꯇꯦꯜꯗ ꯂꯩꯕꯗꫭ
ꯍꯣꯏ ꯍꯣꯏ ꯑꯗꯨꯃꯥꯏꯟꯗꯤ ꯇꯧꯋꯔ ꯃꯥꯅ ꯖꯥꯠ ꯖꯥꯠ ꯊꯧꯡꯕꯤꯔꯒ ꯅꯣꯏꯗꯤ ꯑꯗꯨꯝ ꯆꯥꯕꯅꯦ꯫
ꯎꯝ ꯁꯅꯦꯛ ꯑꯆꯤ ꯉꯥꯒꯤ ꯁꯅꯦꯛ ꯔꯨꯏꯍꫭ ꯅꯥꯅꯤꯡꯉꯦ ꯑ ꯑꯗꯨꯒꯨꯝꯒꯨꯝꯕꯗ ꯌꯨꯝ ꯂꯩꯕ ꯃꯇꯝꯗꯤ ꯆꯥꯗꯕꯅꯦꯕ
ꯎꯝ
ꯍꯧꯖꯤꯛ ꯀꯥꯟꯗꯤ ꯆꯥꯔꯦ ꯑꯩ
ꯐꯔꯦꯅ‌ꯦ
ꯅꯪ ꯆꯥꯗ꯭ꯔꯤ ꯍꯦꯠꯐꯣꯟ ꯏꯌꯥꯔꯐꯣꯟ ꯄꯥꯏꯗꯦꯀꯣ
ꯄꯥꯏꯗꯦ
ꯎꯝ ꯄꯥꯏꯕ ꯌꯥꯗꯦ ꯀꯣ ꯇꯨ ꯌꯥꯗ ꯌꯥꯗꯕꯅꯦ ꯑꯗꯨ ꯄꯥꯏꯔꯗꯤ
ꯎꯝ
ꯇꯦꯟ ꯊꯥꯔꯇꯤ ꯇꯥꯕꯗ ꯆꯥꯛ ꯆꯥꯔꯁꯤꯔꯅ ꯇꯧꯔ ꯂꯩꯔꯦ ꯑꯩꯈꯣꯏꯁꯨ
ꯐ꯭ꯔꯦꯅꯦ ꯐ꯭ꯔꯦꯅꯦ
ꯑꯩꯒꯤ ꯆꯦꯁꯁꯦ ꯅꯥꯕꯅ ꯌꯥꯗ꯭ꯔꯦꯕ ꯉꯁꯤ ꯑꯩ
ꯑꯥ ꯑꯗꯨꯗꯤ ꯇꯦꯁ ꯑꯦꯛꯁꯔꯦꯗꯣ ꯂꯧꯊꯣꯛꯑꯣꯅꯥ
ꯑꯥꯗ ꯆꯠꯂꯒ ꯂꯧꯔꯁꯤꯔꯅ ꯈꯟꯕ ꯄꯟꯖꯥꯕ ꯑꯃꯨꯛꯀ ꯌꯧꯔꯒ
ꯑ ꯑꯗꯨꯗꯤ ꯊꯦꯡꯃꯟꯒꯗ꯭ꯔ ꯊꯦꯃꯟꯑꯔꫭꯏꯗ꯭ꯔꫭ
ꯁꯤꯗꯁꯨ ꯑꯁ ꯍꯥꯏꯅꯤꯡꯉꯥꯏꯗꯣ ꯇꯥꯟꯕꯅꯦꯕ ꯃꯤꯒꯤ ꯌꯨꯝꯗ ꯃꯨꯛꯀꯁꯨꯃꯥꯏꯅ ꯇꯥꯎꯕ ꯆꯠꯁꯦ ꯇꯥꯎꯕꯗꯣ
ꯎꯝ ꯍꯥꯏꯗꯦꯅ ꯍꯡꯒꯦꯅꯆꯦꯅꯤꯅ
ꯎ ꯑꯗꯨ ꯑꯣꯏꯔꯁꯨ
ꯅꯪ ꯂꯥꯛꯄ ꯀꯥꯟꯗ ꯍꯜꯂꯛ ꯑꯁꯤꯗ ꯍꯜꯂꯛꯄ ꯅꯈꯣꯏꯒꯤ ꯔꯨꯝ ꯑꯦ ꯅꯪ ꯀꯔꯝꯀꯥꯟꯗ ꯂꯥꯛꯇꯣꯏꯅꯦ ꯍꯥꯏꯕ꯭ꯔꯥ
ꯖꯨꯂꯥꯏ ꯐꯥꯔꯁ ꯋꯤꯛ ꯋꯥꯟ ꯇꯨ ꯊ꯭ꯔꯤ ꯑꯗꯨ ꯃꯅꯨꯡ ꯅꯠꯇ꯭ꯔꯗꯤ ꯇ꯭ꯋꯦꯟꯇꯤ ꯅꯥꯏꯟꯗ ꯁꯣꯏꯗꯕꯤ ꯂꯥꯛꯅꯤꯉꯥꯏ
ꯇꯋꯦꯟꯇꯤ ꯅꯥꯏ ꯍꯥꯏꯁꯦ ꯇꯦꯟ ꯃꯟꯗꯦꯗꯅꯤ ꯀꯣ
ꯎꯝ ꯑꯗꯨꯒꯤ ꯋꯤꯛꯇꯗꯤ ꯂꯥꯛꯇꯦ ꯂꯥꯛꯈ꯭ꯔꯅꯤ
ꯑꯗꯣ ꯑꯗꯣ ꯂꯥꯛꯈ꯭ꯔꯗꯤ ꯇꯨ ꯇꯧꯗꯧꯅꯤ ꯍꯥꯏꯕ꯭ꯔꯥ ꯆꯠꯄ ꯍꯧꯔꯅꯤ
ꯀꫭꯂꯦꯁ
ꯎꯝꯃ ꯇ꯭ꯔꯆꯤꯡ ꯑꯥ ꯇ꯭ꯔꯦꯅꯤꯡ
ꯈꯪꯗꯦꯅꯦ ꯑꯩꯈꯣꯏꯒꯤ ꯐꯦꯅꯤꯀꯦꯜ ꯄꯣꯁꯇꯤꯡꯁꯦ ꯀꯩꯗꯧꯉꯥꯏ ꯄꯤꯊꯣꯛꯀꯦꯔꯥ ꯎꯝ
ꯑꯗꯨꯗꯤ ꯍꯜꯂꯛꯑꯒ ꯅꯪ ꯍꯣꯁꯇꯦꯜꯗ ꯍꯥꯟꯅ ꯆꯪꯉꯒ
ꯎꯝ
ꯑꯩꯈꯣꯏ ꯅꯪ ꯍꯔꯥꯛꯄ ꯀꯥꯟꯗ ꯑꯩꯈꯣꯏ ꯔꯨꯝꯁꯦ ꯁꯤꯐꯇꯤ ꯇꯧꯗꯧ ꯃꯥꯜꯂꯦ
ꯑꫭ
ꯑꯗꯩꯗ ꯆꯠꯂꯒ ꯀꯟꯐꯔꯃꯦꯁꯟꯗꯣ ꯂꯣꯏꯅꯃꯛ ꯂꯧꯔꯒ ꯂꯥꯛꯑꯒ ꯔꯨꯝ ꯔꯦꯟꯗꯣ ꯊꯤꯕ ꯍꯧꯔꯅꯦꯕ ꯍꫭꯏ ꯁꯇ꯭ꯔꯗꯦ ꯁꯟꯗꯦꯗꯣ ꯐꯪꯉꯦ ꯍꯥꯏꯔꯗꯤ ꯅꯦꯛꯁ ꯋꯤꯛ ꯃꯟꯗꯦ ꯇ꯭ꯌꯨꯁꯇꯦꯗ ꯑꯗꯨꯝ ꯊꯣꯛꯄ ꯇꯧꯔꯅꯤꯕ
ꯑꯣ ꯀꯥꯔꯀꯤꯝꯒ ꯅꯣꯏ ꯑꯍꯨꯝ ꯑꯗꯨꯝ ꯂꯩꯔꯅꯤ
ꯃꯥꯜꯂꯦ ꯍꫭꯏ
ꯑꯣ
ꯇꯧꯔꯛ ꯇ꯭ꯔꯦ ꯑꫭꯒꯗꯧꯕ ꯃꯥꯜꯂꯦ
ꯑꯗꯨꯝ ꯂꯩꯔꯗ ꯅꯣꯏ ꯑꯍꯨꯝꯅ ꯄꯥꯛꯅꯔ
ꯎꯝ
ꯍꯨꯏꯈꯣꯏꯗꯤ ꯍꯜꯂꯛꯑꯔꯣꯏꯗ꯭ꯔꯣ
ꯍꯂꯛꯅꯤ ꯃꫭꯏꯒꯤ ꯄꯣꯠ ꯂꯧꯕ ꯂꯥꯛ ꯐꯔ ꯐꯔ ꯑꯗꯣ ꯃꯣꯏꯁꯨ ꯍꯧꯖꯤꯛ ꯐꯥꯎ ꯐꯪꯗꯕꯒꯤ ꯇꯥꯔꯒ ꯑꯟꯁ꯭ꯋꯥꯟ ꯇꯥꯕ ꯀꯥꯟꯗ ꯑꯃꯨꯛꯀ ꯂꯥꯛꯇꯣꯏꯅꯦꯕ
ꯑꯣ ꯂꯝꯖꯣꯡꯒꯣꯏꯂꯩꯀ ꯆꯠꯃꯤꯟꯅꯗ꯭ꯔꯦꯀꯣ
ꯍꯣꯏ ꯃꯥꯗꯤ ꯁꯤꯗ ꯂꯩꯔꯦ ꯎꯝ ꯇꯥꯡꯈꯨꯜ ꯅꯨꯄꯤ ꯑꯃꯒ ꯃꯣꯏ ꯑꯅꯤ ꯀꯂꯩꯅꯣ ꯅꯨꯡꯉꯥꯏꯔꯦ ꯐꯣꯔꯇꯤꯁꯇ ꯃꯣꯏ ꯑꯅꯤꯁꯨ ꯍꯥꯏꯅ ꯍꯥꯏꯅꯕꯤꯕꯅꯦ ꯇꯣ ꯑꯇꯣꯞ ꯀꯟꯐꯔꯃꯦꯁꯟꯗꯣ ꯍꯥꯏꯔꯛ ꯅꯦ ꯉꯥꯏꯔꯒ ꯂꯩꯔꯦ ꯑꯩꯈꯣꯏ ꯅꯦꯠ ꯇꯧꯏ ꯈꯣꯏ ꯁꯤꯖꯨ ꯌꯥꯎꯔꯛꯇꯦꯅ
ꯎꯝ ꯒꯣꯏꯒ ꯇꯣꯉꯥꯟꯅ ꯂꯩꯈ꯭ꯔꯅꯤ ꯑꯗꯨꯗꯤ
ꯃꯥꯜꯂꯦ ꯒ꯭ꯌꯥꯟ ꯇꯥꯗꯦ
ꯎꯝ ꯑꯁ ꯄꯨꯏꯕꯁꯨ ꯅꯨꯡꯉꯥꯏꯇꯦꯀꯣ
ꯃꯥꯁꯨ ꯅꯨꯡꯉꯥꯏꯇ꯭ꯔꯥꯒ ꯆꯠꯄꯅꯦ ꯃꯥꯁꯨ ꯅꯨꯡꯉꯥꯏꯇ꯭ꯔꯦ ꯍꯥꯏꯅꯀꯣ
ꯎꯝ ꯑꯗꯨ ꯃꯇꯣꯝꯇ ꯆꯠꯄꯗꯣ ꯃꯕꯥꯅꯤ ꯈꯛꯇ ꯄꯨꯜꯂꯒ
ꯍꯣꯏ ꯃꯥꯒ ꯕꯂꯣꯏ ꯆꯊꯣꯏ
ꯑꯣꯕꯅꯩꯁꯨ ꯗꯅꯤꯁꯤꯁꯔꯥ ꯑꯣ ꯇꯨ ꯑꯣꯏꯔꯗꯤ ꯈꯔ ꯐꯔꯦꯗ ꯃꯣꯏꯗꯣ ꯀꯗꯥꯏꯗ ꯂꯥꯏꯕ꯭ꯔꯥ ꯍꯧꯖꯤꯛ ꯀꯩꯁꯪꯒꯥꯔ ꯂꯥꯏꯕ꯭ꯔꯥ
ꯅꯪꯁꯨ ꯆꯠꯊꯣꯛꯑꯒ ꯌꯦꯡꯊꯣꯛꯎꯅ
ꯑꯁ ꯑꯩꯗꯤ ꯈꯪꯕꯨ ꯈꯪꯗꯦꯅꯦ
ꯑꯁ ꯑꯩꯗꯤ ꯅꯪ ꯈꯪꯕ꯭ꯔꯥꯅ ꯍꯥꯏꯕꯤꯗꯕꯅꯤꯅ ꯃꯣꯏꯅꯤ ꯑꯗꯨꯗ ꯂꯩꯕꯅꯦ
ꯅꯨꯄꯥ ꯑꯃꯥꯁꯨ ꯌꯥꯎꯕꯒꯨꯝ ꯍꯥꯏꯗ ꯑꯦ ꯇꯥꯎꯕ꯭ꯔꯥ ꯉꯔꯥꯡ ꯃꯣꯏ ꯒꯦꯝ ꯁꯥꯟꯅꯕ ꯅꯠꯇ꯭ꯔꯣ
ꯎꯝ ꯑꯗꯨꯗꯤ ꯑꯗꯨꯝ ꯀꯣꯏꯕ ꯂꯥꯛꯅꯤ ꯃꯥꯁꯨ ꯍꯥꯏꯗꯤ ꯅꯛ ꯄꯗ ꯂꯩꯕ ꯑꯣꯏꯔꯝꯅꯤꯕ ꯑꯗꯨꯒ ꯀꯣꯏꯕ ꯂꯥꯛꯄ ꯑꯣꯏꯔꯝꯅꯤ ꯃꯥꯗꯣ ꯑꯩꯈꯣꯏꯒꯤꯗꯤ ꯁꯤꯅꯤꯌꯔꯅꯦ ꯃꯥ ꯅꯨꯄꯥꯗꯣ ꯃꯥꯁꯨ ꯇꯔꯁꯦ ꯃꯗꯤ ꯌꯥꯎꯗꯦꯕ ꯇꯜꯂꯦ ꯌꯥꯎꯔꯔꯣꯏꯌꯦ ꯑꯩꯗꯤ ꯁꯤ ꯃꯤꯁꯦ ꯊꯣꯛꯈ꯭ꯔꯒꯦ ꯍꯥꯏꯕꯒꯨꯝꯕ ꯀꯩꯅꯣ ꯍꯥꯏꯕꯅꯦꯗ ꯒ꯭ꯌꯥꯟ ꯇꯥꯗꯦꯗ
ꯑꯣ
ꯁꯨꯃꯥꯏꯅ ꯇꯧꯔꯒ ꯃꯥꯗꯣ ꯊꯕꯛ ꯇꯧꯅꯤꯡꯉꯥꯏꯅꯗꯦꯗ
ꯈꯪꯗ꯭ꯔꯦꯗ ꯅꯣꯏꯒꯤꯁꯤꯁꯨ
ꯒ꯭ꯌꯥꯟ ꯇꯥꯗꯔꯦ
ꯍꯣꯁꯇꯦꯜ ꯐꯥꯕꯗ ꯐꯪꯕ ꯑꯣꯏꯔꯦ ꯑꯦ ꯍꯣꯁꯇꯦꯜ ꯍꯥꯏꯌꯦ ꯕꯦꯁ ꯐꯥꯕꯗ ꯐꯪꯕ ꯑꯣꯏꯔꯣ
ꯍꯣꯁ ꯍꯣꯁꯄꯤꯇꯥꯜ ꯍꯥꯏ
ꯍꯣꯁꯄꯤꯇꯥꯜ ꯑꯁ ꯀꯣꯛꯁꯦ ꯌꯥꯗ꯭ꯔꯦꯕ ꯍꯧꯖꯤꯛ ꯀꯥꯥꯟꯒꯤꯁꯦ ꯇꯨꯝꯕꯒ ꯆꯥꯃꯟꯈ꯭ꯔꯕꯒꯤꯀꯣ ꯍꯧꯖꯤꯛ ꯀꯥꯟꯁꯦ ꯑꯁ ꯁꯤꯒꯤ ꯋꯥꯗ ꯀꯣꯜ ꯇꯧꯃꯟꯕꯒꯤ ꯌꯨꯝꯅ ꯍꯥꯡꯅ ꯂꯩꯏꯔꯦꯅ ꯍꯧꯖꯤꯛꯀꯥꯟꯁꯦ ꯀꯅꯥ ꯀꯅꯥꯕꯨ ꯈꯨꯝꯃꯔ ꯂꯩꯕ꯭ꯔꯅꯦ
ꯀꯅꯥꯅ ꯍꯥꯏꯕ꯭ꯔꯥ
ꯑꯄꯥꯎꯗꯣ ꯃꯩꯇꯩꯂꯣꯟ ꯉꯥꯡꯃꯟꯈ꯭ꯔꯦ ꯏꯆꯦꯒꯤ ꯅꯨꯄꯥꯗꯣ
ꯑꯣ ꯑꯣ ꯑꯣ ꯑꯣ ꯑꯃꯨꯛꯀ ꯀꯣꯜ ꯇꯧꯁꯤꯜꯂꯛꯑꯦꯅꯦ ꯁꯤꯞꯉꯥꯡꯖꯦ ꯃꯁꯤ ꯒ꯭ꯌꯥꯟ ꯇꯥꯗꯦꯗ ꯑꯗꯣ ꯁꯤ ꯑꯧ ꯑꯣꯏ ꯑ ꯑ ꯃꯩꯇꯩ ꯂꯣꯟ ꯉꯥꯡꯕꯒꯤ ꯀꯔꯤ ꯀꯔꯤꯅꯣ ꯍꯥꯏꯕ ꯍꯪꯕ꯭ꯔꯥ
ꯑ ꯑ ꯍꯥꯡꯗꯤ ꯍꯥꯡꯗꯦ ꯃꯔꯝꯒꯨꯝꯕꯗꯤꯗꯣ ꯑꯩꯅ ꯑꯗꯨꯝ ꯀꯣꯜ ꯇꯧ ꯃꯥꯜꯂꯤ ꯀꯟꯅ ꯀꯟꯅ ꯅꯨꯄꯥꯕꯨ ꯋꯥꯔꯤ ꯁꯥꯟꯅꯕ꯭ꯔꯣ ꯍꯥꯏꯌꯦ ꯑꯗꯨꯒꯤ ꯑꯩꯅ ꯅꯨꯄꯥꯕꯨꯁꯨ ꯅꯨꯄꯤꯕꯨꯁꯨ ꯃꯤꯛꯁ ꯇꯧꯔꯒ ꯋꯥꯔꯤ ꯁꯅꯔꯒ ꯂꯩꯕꯦ ꯁꯤꯗ ꯍꯥꯏꯕ ꯉꯁꯥꯏꯗꯨꯗꯤ ꯑꯃ ꯎꯝ ꯑꯃꯗꯣ ꯇꯥꯎꯕꯤꯅꯦꯗ
ꯎꯝ
ꯑꯗꯨꯅ ꯎꯝ ꯏꯆꯦ ꯀꯣꯏꯁꯨ ꯑꯗꯨꯃꯥꯏꯅ ꯇꯥꯎꯕꯤꯈꯣ
ꯎꯝ
ꯃꯤꯅꯤꯠ ꯎꯝ
ꯌꯥꯔꯕ꯭ꯔꯥ
ꯎꯝ ꯍꯔꯅ ꯍꯌꯣ ꯑꯩꯅ ꯃꯨꯠ ꯊꯠꯀꯦ
ꯍꯣꯏ ꯍꯣꯏ
ꯄꯝꯖꯤꯠꯗꯤ ꯅꯨꯡꯉꯥꯏꯔꯒ ꯂꯩꯔꯝꯅꯤꯀꯣ ꯊꯝꯃꯒꯦ ꯑꯃꯨꯛꯀ ꯇꯧꯔꯛꯀꯅꯤꯀꯣ ꯎꯝ ꯍꯥ ꯅꯪ ꯅꯪꯒꯤ ꯅꯨꯄꯥꯗꯣ ꯀꯨꯝꯃ
ꯎꯝ
ꯅꯨꯡ ꯂꯣꯏꯔꯒ ꯂꯣꯏꯔꯦ ꯍꯥꯏꯗꯤ ꯑꯩꯉꯣꯟꯗ ꯇꯦꯛꯁ ꯊꯥꯔꯛꯑꯣ ꯀꯣ